ꯀꯩꯗꯧꯔꯤꯅꯣ
ꯐꯝꯃꯤ
ꯀꯔꯤ ꯇꯧꯔꯤꯅꯣ
ꯀꯝꯩ
ꯀꯔꯤ ꯇꯧꯔꯤꯅꯣ
ꯏꯁꯗ꯭ꯔꯣ ꯇꯥꯕ꯭ꯔꯣ
ꯀꯔꯤ ꯇꯧꯔꯤꯅꯣ
ꯐꯝꯃꯦ ꯐꯝꯑꯦ
ꯕꯤꯠ ꯀꯩ ꯌꯥꯎꯗ꯭ꯔꯦꯗ
ꯎꯝ
ꯃꯤꯠꯀꯩ ꯌꯥꯎꯗꯔꯦ ꯕꯤꯠꯀꯩ ꯌꯥꯎꯗꯔꯦ
ꯇꯥꯕꯣ ꯍꯜꯂꯣ ꯎꯝ
ꯀꯔꯤ ꯊꯥꯗ ꯂꯥꯛꯎꯒꯦ ꯃꯩꯔꯥ ꯊꯥꯗ ꯂꯥꯛ ꯁꯦꯔꯥ ꯇꯥꯕꯤꯔꯤꯕ꯭ꯔꯣ
ꯇꯥꯕ꯭ꯔꯣ
ꯀꯩꯅꯣ ꯈꯪꯗꯦꯍꯦ
ꯍꯜꯂꯣ ꯇꯔꯣ
ꯃ ꯌꯥꯝ
ꯇꯥꯕ꯭ꯔꯣ ꯍꯜꯂꯣ
ꯅꯨꯡ ꯁꯥ ꯈꯨ ꯁꯥꯁꯤꯕ
ꯍ
ꯇꯟꯈ꯭ꯔꯗꯤꯀꯣ ꯑꯩꯅ ꯇꯟꯈ꯭ꯔꯗꯤ ꯋꯥ ꯉꯥꯡꯕ ꯈ ꯇꯟꯕꯗꯤꯍꯦ
ꯑꯁ ꯂ ꯑꯣꯏꯔꯦ
ꯑꯩꯅ ꯇꯟꯈ꯭ꯔꯗꯤ ꯋꯥ ꯉꯥꯡꯕ ꯐꯥꯎ ꯇꯜꯂꯛꯑꯦ ꯈ ꯈꯨꯟꯗꯤꯌꯥ ꯐꯥꯎ
ꯥꯎꯔꯣ
ꯀꯩꯅꯣꯝ ꯇꯧꯔꯝꯅꯦꯕ ꯑꯩ ꯈꯟꯖꯁꯤ ꯅꯨꯡꯉꯥꯏꯇꯗ ꯕꯤꯠꯀꯤ ꯑꯝꯇ ꯌꯥꯎꯗ꯭ꯔꯦ
ꯇꯥꯕ꯭ꯔꯣ
ꯑꯩ ꯏꯁꯩ ꯁꯛꯄꯤꯔꯀꯦꯀꯣ
ꯑꯁ
ꯍꯃꯥꯡꯅ ꯑꯆꯧꯕꯅꯦ ꯅꯨꯡꯁꯥꯅ ꯁꯥꯕꯅꯦ
ꯕꯤꯕ ꯇꯥꯕ꯭ꯔꯣ
ꯅꯨꯡꯁꯥꯅꯒ ꯃꯔꯣꯜ ꯑꯃ ꯁꯥꯕꯅꯦ ꯅꯪꯗꯤ ꯈꯣꯟꯖꯦꯜꯅꯒ ꯇꯥꯗꯕꯅꯤ ꯁꯥꯎꯅꯤꯡꯉꯒ ꯂꯩꯕꯅꯦ ꯂꯣꯏꯅ ꯇꯥꯏꯅꯔꯛꯀꯅꯤ ꯈꯨꯗꯝ ꯑꯣꯏꯅ
ꯎꯝ ꯎꯝ ꯎ
ꯑ ꯅꯪꯉꯣꯟꯗ ꯂꯣꯏ ꯇꯥꯏꯅꯔꯛꯇꯨꯅ ꯅꯪ ꯁꯤꯅꯤꯀꯣ
ꯇꯩꯔꯧ ꯇꯩꯅ
ꯑꯩ
ꯀꯗꯧꯔꯕ ꯅ
ꯎꯄꯥꯏ ꯂꯩꯇ ꯎꯄꯥꯏ ꯂꯩꯇ ꯅꯨꯡꯁꯤ ꯂꯥꯏꯌꯦꯡꯅꯕꯨ ꯅꯥꯔꯕ ꯂꯥꯏꯌꯦꯡꯐꯝ ꯂꯩꯔꯣꯏ ꯄꯣꯊꯥꯐꯝ ꯐꯪꯂꯣꯏ ꯀꯔꯤ ꯇꯧꯔꯤꯅꯣ ꯀꯔꯤ ꯇꯧꯔꯤꯅꯣ ꯉꯥꯎꯕ꯭ꯔꯣ ꯅꯪ ꯅꯪ ꯉꯥꯎꯕ ꯃꯥꯜꯂꯤꯗ ꯃ ꯊꯣꯡꯕ꯭ꯔꯣ ꯐꯪꯗꯦ
ꯃꯊꯣꯡ ꯃꯔꯣꯝꯁꯨ ꯈꯪꯗꯕ ꯃꯊꯣꯡ ꯃꯔꯝꯁꯨ ꯈꯪꯗꯕ ꯍꯥꯏꯗꯔꯥ ꯖꯒꯣꯠ ꯆꯥꯈꯤꯗ꯭ꯔꯦꯗꯀꯣ ꯑꯉꯥꯡꯁꯦ
ꯑꯥ
ꯅꯆꯦꯅ ꯈꯔ ꯁꯥꯎꯅꯤꯡꯉꯦ ꯍꯥꯏ ꯑꯉꯥꯡꯅ ꯈꯔ ꯀꯩꯅꯣ ꯀꯩꯅꯣ ꯇꯧꯐꯝ ꯊꯣꯛꯇ꯭ꯔꯣ
ꯑꯁ
ꯍꯥꯥ
ꯀꯩꯩꯅꫭ
ꯑꯩꯗꯤꯕ ꯭ꯌꯥꯝ ꯇꯜꯂꯤꯀꯣ ꯊꯣꯡꯁꯨ ꯂꯥꯎꯅ ꯍꯥꯡꯂꯒꯦ ꯅꯌꯨꯝ ꯃꯥꯏꯀꯩ ꯄꯥꯡꯂꯛꯂꯣ ꯂꯥꯞꯅ ꯑꯗꯨꯝ ꯂꯩꯅꯔꯁꯨ ꯊꯃꯣꯏꯒꯤ ꯃꯔꯤ ꯑꯥꯁꯦ ꯍ ꯑꯩ ꯀꯝꯅꯤꯡꯉꯦꯀꯣ
ꯀꯞ ꯍꯒ
ꯑꯩꯅꯦ ꯍꯧꯖꯤꯛ ꯇꯧꯔꯤꯕ ꯐꯤꯕꯝꯁꯤ ꯅꯪ ꯈꯪꯉꯗꯤ ꯅꯪ ꯅꯪ ꯈꯪꯒꯗꯕꯅꯤ ꯈꯪꯒꯗꯕꯅꯤꯀꯣ ꯅꯨꯡꯁꯤꯕ ꯃꯁꯛ ꯈꯪꯂꯝꯂ ꯇꯤꯈꯪꯒꯠ
ꯑꯁ ꯑꯁ ꯎꯝ
ꯊꯖꯤ ꯑꯩ ꯑꯩꯒꯤ ꯃꯤꯠꯁꯦ ꯄꯤ ꯇꯥꯕ ꯈꯪꯍꯧꯗꯦꯍꯦ
ꯑꯍꯥꯏ
ꯀꯞꯅꯤꯡꯉꯦ ꯑꯩꯗꯤ ꯀꯞꯅꯤꯡꯉꯦ ꯀꯞꯅꯤꯡꯉꯦ ꯀꯞꯅꯤꯡꯉꯦ ꯀꯞꯅꯤꯡꯉꯦ ꯀꯞꯅꯤꯡꯉꯦ ꯀꯞ ꯀꯞꯈꯤꯒꯦꯗꯀꯣ ꯉꯥꯏꯍꯥꯛꯇꯪ ꯀꯞꯈꯤꯒꯦ
ꯀꯞꯄꯣ ꯀꯞꯄꯣ
ꯖꯨꯒꯣꯠ ꯁꯨꯛꯆꯥ ꯆꯥꯔꯣꯏꯕ ꯑꯉꯥꯡꯁꯦ
ꯃꯤꯅ ꯃꯤꯅ ꯍꯪꯕꯁꯨ ꯈꯨꯝꯗꯕ ꯑꯥ ꯅꯇꯣꯝꯇ ꯉꯥꯡꯉꯤꯗꯣ ꯑꯩ ꯇꯥꯒꯅꯤ ꯍꯥꯏꯅ ꯈꯟꯕ꯭ꯔꯥ ꯇꯥꯔꯣꯏ ꯍꯥꯏꯅ ꯈꯟꯕ꯭ꯔꯥ
ꯁꯤꯌꯥ ꯖꯒꯣꯏ ꯁꯥꯔ ꯂꯩꯌꯨ
ꯗꯥꯎꯊꯤꯁꯤꯗꯤ ꯗꯥꯎꯊꯤꯅꯦ ꯗꯥꯎꯊꯤ
ꯀꯌꯥꯝ ꯊꯤꯔꯤꯒꯦ ꯗꯥꯎꯁꯦ
ꯅꯣꯛꯅ ꯅꯣꯛꯅ ꯆꯥꯛꯥꯛ ꯅ ꯆꯥꯛꯅ ꯂꯟꯖꯕꯇꯥꯔꯦꯗꫭ ꯌꯦꯡꯖꯕ ꯅꯠꯇ ꯀꯞꯆꯕ ꯅꯠꯇ ꯀꯔꯤꯗꯤ ꯎꯄꯥꯏ ꯂꯩ
ꯏꯁꯩ ꯒꯥꯗꯤ ꯌꯥꯝ ꯈꯪꯉꯝꯃꯤꯀꫭ
ꯑꯩꯗꯤ ꯁꯨꯃꯥꯏꯅ ꯇꯧꯒꯜꯂꯦꯕꯀꯣ ꯉꯥꯎꯕ ꯄꯨꯔꯥ ꯉꯥꯎꯔꯦꯕ ꯑꯩꯁꯦ ꯀꯣꯛꯁꯦ ꯈꯤꯇꯪ ꯂꯩꯈꯠꯂꯦꯕ ꯀꯣꯛꯇ ꯈꯤꯇꯪ ꯂꯩꯈꯠꯄꯗꯨꯅ ꯌꯥꯗꯔꯦ
ꯁꯣꯏꯒꯁꯦ ꯌꯥꯝ ꯍꯩꯔꯝꯃꯦꯀꯣ
ꯀꯔꯤꯅꯣ ꯃꯊꯥ ꯁꯥꯏꯌꯦ ꯅꯪꯁꯨ ꯀꯣꯛ ꯁꯥꯎꯅꯤꯡꯉꯤ ꯁꯥꯎꯅꯤꯡꯉ ꯂꯩꯔꯀꯥꯟꯁꯤꯗ ꯋꯥ ꯉꯥꯡꯕꯁꯨ ꯑꯃꯇ ꯈꯨꯝꯕꯤꯔꯛꯇꯦ ꯖꯒꯣꯠ ꯁꯨꯡꯛꯆꯥ ꯆꯥꯔꯣꯏ ꯑꯉꯥꯡꯁꯤꯡꯁꯦ ꯖꯒꯣꯠ ꯆꯥꯗꯕ ꯑꯉꯥꯡ ꯉꯥꯛꯇꯅꯦꯕ ꯇꯧꯔꯤꯁꯦ ꯏꯆꯦꯅ ꯀꯔꯤꯗ ꯅꯨꯡꯉꯥꯏꯇꯕ ꯂꯩꯕꯒꯤꯅꯣ ꯀꯔꯤꯗ ꯎꯝ ꯄꯦꯟꯗꯕ ꯂꯩꯕꯒꯤ ꯅꯣ ꯍꯥꯏꯕꯁꯨ ꯍꯪꯕꯤꯔꯛꯄ ꯌꯥꯏꯗꯅ
ꯑ ꯍꯪꯕꯗꯨ ꯅꯪꯅ ꯇꯥꯕꯤꯗꯕꯗꯨ
ꯍꯪꯕꯤꯔꯛꯄ ꯌꯥꯗ꯭ꯔꯣ ꯑꯩꯁꯦ ꯉꯁꯤꯁꯦ ꯌꯥꯝ ꯁꯥꯎꯅꯤꯡꯉꯤꯀꯣ
ꯀꯩꯒꯤ ꯁꯥꯎꯕ꯭ꯔꯣ
ꯑꯩ ꯁꯨꯃꯥꯏꯅ ꯇꯧꯕꯁꯤꯗ ꯀꯣꯛ ꯂꯩꯈꯠꯄ ꯃꯥꯟꯕ꯭ꯔꯥꯍ ꯑꯩꯅ ꯁꯨꯃꯥꯏꯅ ꯇꯧꯕꯁꯤꯗ ꯀꯣꯛ ꯂꯩꯈꯠꯄ ꯃꯥꯟꯕ꯭ꯔꯥ
ꯃꯅꯦ ꯃꯅꯦ ꯀꯅꯥꯅ ꯃꯥꯂ ꯍꯥꯏ ꯒꯦ ꯃꯅꯦ ꯃꯅꯦ
ꯅꯠꯇꯦ ꯑꯩꯅ ꯁꯨꯃꯥꯏꯅ ꯇꯧꯕꯁꯤꯗ ꯀꯣꯛ ꯂꯩꯈꯠꯄ ꯃꯥꯟꯕ꯭ꯔꯥꯕ ꯃꯤꯅ ꯃꯤꯅ ꯍꯥꯏꯕꯗꯤ ꯀꯣꯛ ꯂꯩꯈꯠꯂꯦ ꯍꯥꯏꯕꯅꯤ ꯃꯤꯅ ꯍꯥꯏꯕ ꯋꯥ ꯉꯥꯡ ꯃꯤꯅ ꯍꯥꯏꯕ ꯋꯥ ꯂꯧꯔꯨꯅꯨꯀꯣ
ꯑꯁ ꯑꯁ ꯑꯁ
ꯈꯪꯕ꯭ꯔꯥ ꯃꯤꯅ ꯍꯥꯏꯕ ꯋꯥꯉꯥꯡ ꯂꯧꯔꯨꯅꯨ
ꯂꯧꯗꯦ ꯂꯧꯗꯦ
ꯎꯝ ꯃꯥꯟꯗꯕꯅꯦ
ꯎ
ꯂꯩꯗꯤ ꯂꯩꯈꯠꯂꯕꯅꯤ ꯍꯟꯗꯛꯁꯦ ꯀꯣꯛꯁꯦ ꯂꯩꯗꯤ ꯂꯩꯈꯠꯂꯕꯅꯦꯕ ꯑꯗꯣ ꯑꯁ ꯁꯥꯎꯅꯤꯡꯕꯩꯔꯥ ꯀꯔꯤꯔꯥ ꯈꯪꯗꯦ ꯃꯤꯠꯇꯒꯤ ꯄꯤꯁꯦ ꯑꯗꯨꯝ ꯇꯥꯔꯛꯑꯦꯕ
ꯑꯁ ꯅꯨꯡꯁꯤꯒ꯭ꯔꯦ
ꯕ ꯁꯥꯕꯒ ꯇꯟꯕꯒ ꯎꯝ ꯇꯧꯕꯅꯤ ꯂꯣꯏꯟ ꯁꯣꯏꯔꯦꯗ
ꯁꯣꯏꯗꯦ ꯁꯣꯏꯗꯦ
ꯁꯣꯏꯔꯦ ꯁꯣꯏꯔꯦ
ꯑꯩꯁꯦ
ꯕꯦꯔꯥꯅꯦ ꯈꯔꯗꯤ ꯕꯦꯔꯥ ꯇꯧꯕꯅꯤ ꯌꯥꯗꯕꯅꯦꯕ
ꯀꯅꯥ ꯀꯅꯥ ꯂꯩꯔꯤꯅꯣ
ꯀꯅꯥ ꯀꯅꯥ ꯂꯩꯅꯤꯒꯦ ꯏꯊꯟꯗ ꯂꯩꯗꯅ
ꯅꯦꯇꯣꯝꯗ ꯂꯩꯕ꯭ꯔꯣ ꯀꯅꯥ ꯀꯅꯥ ꯂꯩꯕ꯭ꯔꯣ ꯅꯣꯏꯒꯤ ꯎꯝ ꯀꯩꯅꯣꯗꯣ
ꯎꯝ
ꯑꯍꯥꯎ ꯑꯍꯥꯎꯕꯗ ꯆꯥꯔꯒ ꯇꯨꯝꯃꯒ ꯂꯩꯕ ꯌꯥꯗ꯭ꯔꯣ
ꯂꯩꯇꯦ ꯂꯩꯇꯦ
ꯅꯨꯡꯁꯥꯒ ꯈꯨꯠꯁꯥꯁꯤꯗ ꯑꯦꯁꯤꯒ ꯊꯝꯗ꯭ꯔꯣ ꯅꯣꯏ
ꯑꯁ ꯑꯁ ꯑꯁ
ꯑꯦꯁꯤꯒ ꯊꯝꯃꯗꯤ ꯑꯁ ꯅꯨꯡꯉꯥꯏꯅ ꯇꯨꯝꯕ ꯌꯥꯔꯅꯤꯗ
ꯅꯪ ꯇꯨꯃ
ꯇꯨꯝꯊꯣꯛꯑꯣ ꯇꯨꯝꯊꯣꯛꯑꯣ
ꯎꯝ ꯎ ꯅꯪ ꯇꯣꯃꯗꯗꯤꯦ
ꯍꯥ ꯍꯥ ꯂꯩꯔꯝꯒꯗꯕ ꯌꯥꯝ ꯃꯥꯟꯕꯀꯣ ꯌꯥꯝ ꯂꯩꯖꯕꯗꯣ ꯌꯥꯝ ꯂꯩꯖꯕꯗꯣ
ꯍ
ꯈꯨꯔꯥꯏꯔ ꯎ ꯅꯨꯡꯁꯤꯌꯦꯗꯤ ꯍꯥꯏꯔꯒ ꯊꯃꯣꯏꯗꯨꯗꯤ ꯄꯤꯌꯨ ꯌꯥꯗꯕ ꯄꯥꯝꯃꯦꯗꯤ ꯍꯥꯏꯔꯒ ꯏꯆꯤꯜꯁꯤꯅ ꯐꯣꯡꯗꯣꯛꯄꯗꯤ ꯌꯥꯗꯕ ꯄꯥ ꯈꯪ ꯅꯪꯗꯤ ꯀꯩꯅꯣ ꯑꯩꯒꯤ ꯃꯤꯠꯁꯤꯗꯤ ꯑꯥ ꯌꯧꯔꯦ
ꯌꯥꯝ ꯅꯨꯡꯉꯥꯏ ꯃꯥꯜꯂꯦꯕ
ꯇꯟꯕꯒꯤꯀꯣ ꯑꯗꯨꯝ ꯄꯪꯇꯧꯗ ꯇꯧꯕꯅꯤꯗ ꯄꯪꯁꯛ ꯁꯛꯑꯒ ꯄꯪꯇꯥ ꯇꯥꯔꯣꯀꯣ ꯅꯪꯁꯨ
ꯇꯥꯕꯤꯔꯤꯌꯦ ꯇꯥꯕꯤꯔꯤꯌꯦ
ꯅꯨꯡꯉꯥꯏꯕꯗꯤ ꯍꯥꯏꯔꯗꯣꯏ ꯑꯁ ꯈꯨꯅꯨꯡꯉꯥꯏꯑꯃꯅꯤ
ꯑꯥ
ꯋꯥꯔꯒ ꯂꯩꯕ ꯌꯥꯄꯣꯟꯟꯗꯦ ꯃꯤ ꯍꯥꯏꯁꯤꯗꯤ ꯁꯤꯒꯗꯕ ꯃꯤ ꯉꯥꯛꯇꯅꯤ ꯅꯠꯇ꯭ꯔꯥ ꯑꯩꯅ ꯍꯥꯏꯕꯁꯦ ꯑꯗꯨꯝ ꯇꯥꯒꯗꯕꯅꯤ ꯇꯥꯔꯒ ꯅꯪꯁꯨ ꯑꯩ ꯑꯗꯨꯃꯥꯏꯅꯒꯗꯤ ꯇꯧꯔꯨꯅꯨ ꯍꯦ ꯀꯣꯛꯇ ꯂꯩꯈꯠꯄ ꯃꯥꯜꯂꯅꯤ
ꯑꯥꯏ
ꯑꯩꯁꯦ ꯃꯤꯅꯗꯤ ꯂꯩꯈꯠꯂꯦ ꯍꯥꯏꯕꯅꯦ ꯃꯤꯒꯤ ꯋꯥ ꯂꯧꯔꯨꯅꯨꯕ ꯑ ꯀꯩꯅꯣ ꯑꯩ ꯍꯥꯏꯒꯦ ꯇꯧꯕꯗꯣ ꯀꯥꯎꯈ꯭ꯔꯦꯅꯦ ꯉꯁꯥꯏ ꯃꯥꯅ ꯍꯥꯏꯔꯛꯄꯗꯣ ꯑꯩ ꯀꯥꯎꯒ꯭ꯔꯦ ꯃꯥꯒꯤ ꯋꯥꯍꯩꯗ
ꯑꯗ ꯇꯥꯏꯍꯦ
ꯑꯗ ꯇꯥꯏꯍꯦ ꯍꯦ ꯍꯦ
ꯅꯪ ꯃꯊꯟꯗ ꯂꯩꯕ ꯅꯨꯡꯉꯥꯏꯕ꯭ꯔꯣ
ꯑꯧ ꯅꯨꯉꯥꯏꯌꯦ
ꯑꯁ ꯌꯥꯝ ꯅꯨꯡꯉꯥꯏꯅ ꯇꯥꯔꯤꯕ ꯑꯩꯅꯗꯤ ꯁꯣꯝꯗ ꯑꯉꯥꯎꯕꯒ ꯆꯞ ꯃꯥꯟꯅꯔꯒ ꯂꯩꯔꯤꯕ ꯑꯋꯥꯕꯁꯤ ꯑꯩꯒꯤ ꯑꯋꯥꯕꯁꯤ ꯈꯪꯕ꯭ꯔꯣ ꯅꯪ ꯈꯪꯉꯝꯗꯧ ꯃꯥꯜꯗꯦ ꯅꯪꯉꯣꯟꯗ ꯐꯥꯎꯔꯝꯈꯤꯔꯣꯏꯕ ꯈꯣ
ꯌꯥꯝ ꯐꯥꯎꯋꯦ ꯌꯥꯝ ꯐꯥꯎꯋꯦ
ꯑꯗꯗ ꯇꯥꯏꯍꯦ ꯅꯪꯖꯨ
ꯖꯨꯒꯣꯠꯆꯥꯈꯤꯗ꯭ꯔꯕ ꯑꯉꯥꯡꯅꯤꯅꯦ
ꯅꯪꯅꯦ
ꯍꯩ ꯅꯨꯡꯁꯥ ꯁꯥꯏꯍꯦ ꯅꯨꯡꯁꯥ ꯁꯥꯏꯍꯦ